ꯑꯣ ꯍꯜꯂꯣ
ꯆꯥꯔꯕꯣ
ꯆꯥꯗ꯭ꯔꯤꯗ ꯁꯥꯃꯟꯕꯒꯤ ꯅꯨꯡꯁꯤꯠ ꯃꯔꯛꯇ ꯐꯟꯃꯒ ꯂꯩꯌꯦ ꯅꯪꯗꯤ ꯆꯥꯔꯕꯣ
ꯑꯩꯈꯣꯏꯗꯤ ꯆꯥꯈ꯭ꯔꯦ
ꯀꯩ ꯍꯤꯖꯥꯡ ꯆꯥꯒꯦ
ꯑꯩꯈꯣꯏ ꯉꯁꯤ ꯌꯦꯟ ꯆꯥꯏꯌꯦ
ꯌꯦꯟ ꯆꯥꯏꯌꯦ
ꯍꯣꯏ
ꯌꯥꯝ ꯍꯥꯎꯔꯝꯅꯤꯀꯣ ꯌꯦꯟꯗꯤ
ꯌꯦꯟ ꯆꯥꯏ ꯂꯣꯀꯦꯜꯒꯤ ꯌꯦꯟ
ꯑꯧ ꯂꯣꯀꯦꯜꯒꯤ ꯌꯦꯟꯗꯤ ꯌꯥꯝ ꯍꯥꯎꯒꯅꯤ ꯑꯗꯨꯗꯤ
ꯂꯣꯀꯦꯜꯒꯤ ꯌꯦꯟ ꯑꯣꯏꯅ ꯆꯥꯔꯦ ꯑꯩꯈꯣꯏꯗꯤ
ꯍꯥꯥ
ꯈꯣꯏꯗꯤ ꯂꯣꯀꯦꯜꯒꯤ ꯑꯣꯏꯅ ꯌꯦꯟ ꯑꯣꯏꯅ ꯆꯥꯔꯦ
ꯑꯩꯁꯨ ꯉꯁꯤ ꯉꯥ ꯐꯥꯕ ꯆꯠꯄ ꯑꯗꯨ ꯉꯥ ꯆꯥꯖꯦꯔ ꯍꯥꯏꯔ ꯑꯥ
ꯅꯣꯏꯗꯤ ꯊꯦꯡꯉꯦꯍꯦ
ꯍꯥꯥ ꯑꯣ ꯊꯦꯡꯉꯦ ꯊꯕꯛ ꯆꯠꯄꯒꯤ
ꯀꯔꯤ ꯀꯔꯤ ꯀꯔꯤ ꯀꯔꯤ ꯊꯕꯛ ꯇꯧꯔꯒ ꯂꯩꯕ꯭ꯔꯣ
ꯅꯪꯗꯤ ꯌꯨꯝꯗ ꯑꯗꯨꯝ ꯂꯩꯗ
ꯍꯣꯜꯗꯦ ꯑꯗꯨꯝ ꯂꯩꯕ꯭ꯔꯥ ꯌꯨꯝꯗ
ꯉꯁꯤ ꯊꯕꯛ ꯆꯠꯀꯦꯅ ꯆꯠꯄ ꯑꯗꯨ ꯒꯥꯔꯤ ꯌꯥꯗ꯭ꯔꯕ ꯑꯗꯨꯒꯤ ꯉꯥ ꯐꯥꯕ ꯆꯠꯄ ꯇꯨꯔꯦꯟꯗ ꯑꯗꯨ ꯉꯥ ꯐꯥꯔꯒ ꯂꯥꯛꯑꯦ ꯑ ꯐꯪꯉꯦ ꯀꯦꯖꯤ ꯑꯃ ꯑꯃ ꯃꯈꯥꯏ ꯍꯦꯗꯤ ꯐꯪꯉꯦ
ꯉꯥꯁꯨ ꯍꯥꯎꯕꯅꯤꯍꯦ
ꯑꯥ ꯄ꯭ꯔꯤꯊꯤꯕꯤꯗ ꯈ꯭ꯋꯥꯏꯗꯒꯤ ꯍꯥꯎꯕ ꯉ ꯉꯥꯗꯤ ꯑꯩꯈꯣꯏ ꯈꯨꯟꯒꯤ ꯉꯥꯅꯤ
ꯅꯣꯏ ꯈꯨꯟꯒꯤ ꯉꯥꯅꯤꯕ
ꯑꯥ ꯑꯩꯈꯣꯏ ꯇꯨꯔꯦꯟꯒꯤ ꯉꯥꯀꯣ ꯑꯗꯨꯅꯤ ꯍꯦꯟꯅ ꯍꯥꯎꯕꯅꯦ ꯀꯥꯏꯗꯒꯤ ꯀꯩꯅꯣ ꯂꯣꯄꯁꯇꯔ ꯑꯗꯨꯗꯥ ꯑꯣꯛꯇꯣꯄꯥꯁ ꯑꯦ ꯃꯣꯏꯗꯤ ꯊꯥꯔꯠ ꯀ꯭ꯂꯥꯁꯅꯦ
ꯑꯩꯈꯣꯏꯒꯤ ꯑꯩꯈꯣꯏ ꯑꯩꯈꯣꯏ ꯑꯩꯈꯣꯏ ꯔꯣꯝꯗꯁꯨ ꯉꯥ ꯑꯍꯥꯎꯕ ꯌꯥꯝ ꯂꯩꯌꯦ
ꯑꯥ ꯂꯩꯔꯝꯒꯅꯤ ꯑꯗꯨꯕꯨ ꯃꯍꯥꯎꯗꯤ ꯑꯩꯈꯣꯏꯅꯗꯤ ꯍꯦꯟꯕꯅꯤꯍꯦ
ꯅꯣꯏꯒꯤ ꯉꯥꯗꯣ ꯆꯥꯎꯕꯔꯥ ꯄꯤꯛꯄꯔꯥ
ꯍꯥꯥ
ꯅꯣꯏꯒꯤ ꯉꯥꯗꯣ ꯆꯥꯎꯕꯔꯥ ꯄꯤꯛꯄ꯭ꯔꯕ
ꯑꯆꯧꯕꯁꯨ ꯌꯥꯎꯋꯦ ꯈꯨꯄꯥꯛ ꯍꯦꯟꯅ ꯌꯥꯎꯕꯁꯨ ꯌꯥꯎꯋꯦ ꯄꯤꯛꯄꯁꯨ ꯌꯥꯎꯋꯦ
ꯑꯩꯈꯣꯏꯒꯤ ꯉꯥꯗꯤ ꯈꯔ ꯄꯤꯛꯌꯦ ꯑꯗꯨꯒ ꯄꯤꯛꯄꯅ ꯄꯤꯛꯔꯒ ꯑꯗꯨꯁꯨ ꯍꯥꯎꯋꯦ
ꯑꯄꯤꯛꯄꯁꯨ ꯂꯩꯇꯧꯋꯦ ꯑꯦ ꯑꯆꯥꯎꯁꯨ ꯂꯩꯌ‌ꯦ ꯑꯆꯥꯎꯕ ꯍꯥꯏꯗꯤ ꯀ‌ꯦꯖꯤ ꯇꯔꯥꯅꯤꯊ‌ꯣꯏ ꯇ꯭ꯔꯥꯍꯨꯝꯗꯣꯏ ꯑꯗꯨꯒꯨꯝꯕ ꯇ ꯐꯥꯏ ꯑꯗꯩꯁꯨ ꯊꯥꯔꯇꯤ ꯍꯦꯟꯅ ꯑꯗꯨꯝ ꯐꯥꯏꯗ ꯉꯥꯕꯨꯗꯤ ꯑꯆꯧꯕꯕꯨꯗꯤ
ꯅꯣꯏ ꯉꯥ ꯐꯥꯕꯗꯣ ꯀꯃꯥꯏꯅ ꯐꯥꯕ꯭ꯔꯥ
ꯑꯩꯈꯣꯏ ꯉꯥ ꯐꯥꯕꯁꯦ ꯏꯄꯥꯇꯔꯅꯁꯨ ꯑ ꯇꯔꯦ ꯇꯧꯔꯒ ꯐꯥꯏ ꯑꯗꯨꯒ ꯑ ꯍꯨꯛꯄꯁꯨ ꯐꯥꯏ ꯑꯗꯨꯒ ꯌꯥꯝ ꯐꯥꯏꯗ ꯃꯈꯜ ꯃꯈꯜꯒꯤ ꯌꯥꯝ ꯂꯩꯗ ꯀꯥꯞ ꯀ ꯐ ꯍꯥꯏꯁ
ꯀꯥꯡꯈꯟꯅꯗꯤ ꯐꯥꯗꯦ ꯀꯥꯡꯈꯟ ꯃꯣꯁꯀꯇꯣ ꯅꯦꯠꯀꯨꯝꯕꯅ
ꯑꯗꯨꯁꯨ ꯐꯥꯏ ꯑꯗꯨ ꯍꯟꯗꯛꯇꯤ ꯏꯁꯤꯡꯁꯨ ꯆꯥꯎꯕꯅꯤꯅ ꯑꯗꯨ ꯀꯥꯡ ꯈꯟꯅꯗꯤ ꯅꯨꯡꯉꯥꯏꯇꯕꯀꯣ ꯑꯗ‌ꯣ
ꯑꯩꯈꯣꯏꯗꯤ ꯃꯣꯁꯀꯤ꯭ꯔꯤꯇꯣ ꯅꯦꯠ ꯈꯛꯇꯅ ꯑꯌꯥꯝꯕ ꯐꯥꯏꯍꯦ
ꯅꯣꯏ ꯔ‌ꯣꯝꯗꯗꯤ ꯏꯁꯤꯡ ꯌꯥꯝꯗꯕ ꯃꯥꯜꯂꯦ
ꯑꯩꯈꯣꯏ ꯔ‌ꯣꯝꯗꯤ ꯏꯁꯤꯡ ꯌꯥꯝꯕꯗꯤ ꯅꯠꯇ‌ꯦꯕ ꯏꯁꯤꯡ ꯌꯥꯝꯗꯕ ꯃꯇꯝ ꯑꯣꯏꯅ ꯉꯥ ꯐꯥꯏꯌꯦ ꯑꯩꯈꯣꯏꯗꯤ
ꯏꯁꯤꯡ ꯌꯥꯝꯕ ꯀꯥꯟꯗꯤ ꯐꯥꯗꯦꯕ
ꯑ‌ꯣ ꯑꯩꯈꯣꯏꯔꯣꯝꯗꯤ ꯑꯗꯨꯝ ꯊꯥ ꯈꯨꯗꯤꯡ ꯅꯨꯡꯇꯤ ꯈꯨꯗꯤꯡ ꯐꯥꯕ ꯌꯥꯏꯗ ꯉꯥꯁꯨ ꯑꯗꯨꯝ ꯂꯩꯕꯅꯤ ꯑꯦꯕꯥꯏꯂꯦꯕꯜ
ꯑꯣ ꯍꯣꯏ ꯍꯣꯏ
ꯎꯝ ꯇꯨꯔꯦꯟ ꯑꯅꯤ ꯑꯍꯨꯝ ꯑꯩꯈꯣꯏ ꯑꯗꯨꯝ ꯊꯣꯡ ꯊ‌ꯣꯡꯉꯒꯁꯨ ꯆꯥꯏ ꯑꯗꯩ ꯐ꯭ꯔꯥꯏ ꯇꯧꯔꯒꯁꯨ ꯆꯥꯏ ꯃꯈꯜ ꯃꯈꯜ ꯑꯗꯨꯝ ꯆꯥꯏꯗ ꯑꯗꯩ ꯗ꯭ꯔꯥꯏ ꯇꯧꯔ‌ꯣꯛꯑ ꯑꯗꯨꯝ ꯆꯥꯏ
ꯑꯣ ꯍ‌ꯣ ꯍꯥꯎꯕꯅ‌ꯦ ꯉꯥ ꯑꯣꯏ ꯐꯔꯥꯏꯁꯨ ꯍꯥꯎꯕꯅꯤ ꯑꯗꯨꯝ ꯊꯣꯡꯉꯁꯨ ꯍꯥꯎꯕꯅꯤ ꯉꯥꯗꯤ ꯑꯗꯨꯝ ꯍꯥꯎꯗꯤ ꯍꯥꯎꯋꯦ ꯑꯩꯁꯨ
ꯎꯝ
ꯅꯣꯏꯅ ꯑꯗꯨꯝ ꯅꯣꯏꯅ ꯑꯗꯨꯝ ꯊꯣꯡꯕ꯭ꯔ ꯆꯥꯛꯇꯤ
ꯎꯝ ꯑꯗꯨꯝ ꯊꯣꯡꯕꯅꯦ
ꯑꯗꯣ ꯉꯁꯤꯁꯨ ꯅꯣꯏꯅ ꯊꯣꯡꯒꯗꯧꯕ꯭ꯔꯥ
ꯉꯁꯤꯗꯤ ꯍꯣꯏ ꯑꯩꯈ‌ꯣꯏꯅꯁꯨ ꯈꯔ ꯊꯣꯡ ꯑꯗꯨꯝ ꯃꯤ ꯑꯇꯣꯞꯄꯁꯨ ꯈꯔ ꯊꯣꯡ ꯃꯍꯥꯎ ꯃꯍꯥꯎ ꯐꯝꯗꯣꯏꯅꯤ ꯑꯄꯤꯛꯄ ꯑꯂꯛ ꯊꯣꯡꯉꯦ ꯑꯗꯩ ꯑꯆꯧ ꯑꯆꯧꯕꯁꯨ ꯑꯂꯛ ꯊꯣꯡꯉꯦ ꯑꯗꯩ ꯀꯩ ꯍꯥꯏꯁꯤꯔꯥ ꯑꯇꯩ ꯂꯣꯟꯗꯗꯤ ꯈꯪꯗ꯭ꯔꯤ ꯀꯣꯡ ꯈꯪꯕ꯭ꯔꯥ ꯈꯖꯤꯡꯗ ꯑꯥ ꯈꯖꯤꯡꯗꯨ ꯐ꯭ꯔꯥꯏ ꯐ꯭ꯔꯥꯏ ꯇꯧꯊꯣꯛꯏ ꯅꯣꯏꯗꯤ ꯅꯣꯏꯗꯤ ꯕꯣꯜ ꯌꯦꯡꯗ꯭ꯔꯣ
ꯑꯩꯈꯣꯏ ꯌꯦꯡꯉ ꯈꯔ ꯉꯟꯕꯗꯣ ꯑꯗꯨꯝ ꯌꯦꯡꯉꯦ ꯑꯗꯨꯝ ꯊꯦꯡꯕꯗꯤ ꯌꯦꯡꯗꯦ
ꯅꯣꯏꯁꯨ ꯑꯗꯨꯃꯥꯏꯅ ꯇꯧꯕ꯭ꯔꯥ
ꯑꯩꯈꯣꯏꯗꯤ ꯑꯗꯨꯝ ꯕꯣꯠꯁꯦ ꯅꯨꯡꯇꯤ ꯌꯦꯡꯉꯤꯗ ꯃꯩ ꯂꯥꯛꯁꯨ ꯂꯥꯛꯇ꯭ꯔꯁꯨ ꯅꯣꯡ ꯆꯨꯨꯔꯁꯨ ꯆꯨꯗ꯭ꯔꯁꯨ ꯕꯣꯜ ꯑꯗꯨꯝ ꯌꯦꯡꯉꯦ ꯋꯥꯔꯜ ꯀꯞ
ꯕꯥꯔꯣ ꯑꯣꯏꯔꯁꯨ ꯄꯨꯡ ꯑꯃ ꯑꯣꯏꯔꯁꯨ ꯑꯗꯨꯝ ꯌꯦꯡꯕ꯭ꯔꯥ
ꯍꯥꯥ
ꯕꯥꯔꯣ ꯑꯣꯏꯔꯁꯨ ꯄꯨꯡ ꯑꯃ ꯑꯣꯏꯔꯁꯨ ꯑꯅꯤ ꯑꯣꯏꯔꯁꯨ ꯑꯗꯨꯝ ꯌꯦꯡꯕ꯭ꯔꯥ
ꯑꯥ
ꯑꯗꯨꯗꯤ ꯑꯧ ꯌꯥꯝ ꯌꯥꯝ ꯉꯝꯃꯦꯅ ꯅꯣꯏꯗꯤ ꯑꯩꯈꯣꯏꯗꯤ ꯊꯦꯡꯕꯨ ꯊꯦꯡꯉꯗꯤ ꯑꯗꯨꯝ ꯌꯦꯡꯗꯦ ꯉꯟꯕ ꯈꯛꯇ ꯑ ꯌꯦꯡꯉꯦ ꯑꯩꯈꯣꯏꯗꯤ
ꯑꯩꯈꯣꯏꯗꯤ ꯌꯦꯡꯈꯤ ꯍꯥꯏꯗꯅ ꯑꯗꯨꯝ ꯊꯣꯛꯑꯗꯤ ꯉꯟꯒꯦꯔꯥ ꯊꯦꯡꯒꯦꯔꯥ ꯑꯩꯈꯣꯏ ꯑꯗꯨꯝ ꯌꯦꯡꯉꯨꯅꯦ
ꯅꯣꯏ ꯀꯃꯥꯏ ꯉꯥꯏ ꯉꯥꯏꯕꯗꯣ ꯀꯃꯥꯏ ꯉꯥꯏꯕ꯭ꯔꯥꯅꯣꯏ
ꯉꯥꯏꯕ ꯍꯥꯏꯕꯨ ꯑꯩꯈꯣꯏ ꯁꯥꯒꯨꯝꯕ ꯁꯥꯒꯨꯝꯕ ꯂꯧꯔꯛꯄ ꯊꯣꯡꯉꯅꯤ ꯑꯗꯨ ꯆꯥꯔꯅꯤ ꯑꯗꯨ ꯅꯠꯇ꯭ꯔꯒ ꯃꯤꯃꯤꯒꯨꯝꯕ ꯑꯃꯦꯠꯄꯗꯨ ꯁꯦꯝ ꯑꯗꯨꯝ ꯁꯦꯝꯒ ꯆꯥꯒꯅꯤ
ꯑꯍꯣꯏ ꯑꯗꯨꯝ ꯃꯣꯏꯅ ꯆꯥꯗꯨꯗꯤ ꯉꯥꯏꯕꯁꯨ ꯉꯝꯗꯦ ꯋꯥꯁꯨ ꯋꯥꯏꯑꯦꯅꯦ
ꯑꯗꯨꯝ ꯆꯥꯔꯒ ꯇꯧꯗꯗꯤ ꯑꯃꯨꯛꯀ ꯉꯥꯏꯕꯁꯨ ꯋꯥꯏꯅꯦ
ꯑ ꯑꯣ ꯑꯩꯈꯣꯏ ꯉꯥ ꯐꯥꯕ ꯑꯩꯈꯣꯏ ꯏꯃꯥꯟꯅꯕꯁꯤꯡꯒ ꯍꯧꯖꯤꯛ ꯑ ꯆꯥꯛ ꯆꯥ ꯁꯤꯔꯥ ꯍꯥꯏꯅ ꯇꯧꯕ ꯑꯗꯨ ꯁꯥꯃꯟꯕꯒꯤ ꯑꯗꯨꯝ ꯐꯝꯂꯤꯕꯅꯤ
ꯅꯣꯏ ꯔꯣꯝꯗ ꯅꯣꯡ ꯇꯥꯗꯦ ꯉꯁꯤ
ꯇꯥꯗꯦ ꯁꯤꯗꯤ ꯍꯣꯏ ꯍꯧꯖꯤꯛ ꯄꯨꯗꯤ ꯈꯔ ꯈꯔ ꯂꯥꯏꯇꯤꯛ ꯇꯧꯋꯦ ꯄꯕꯂꯤꯛ
ꯅꯣꯡ ꯇꯥꯗꯦꯗ ꯈꯣꯏꯔꯣꯝꯗꯗꯤ
ꯑꯣ ꯑꯣ ꯅꯣꯡ ꯌꯥꯝ ꯇꯥꯗꯕ ꯑꯣꯏꯔꯝꯃꯦꯅ ꯑꯩꯈꯣꯏꯗꯗꯤ ꯌꯥꯝ ꯇꯥꯏꯍꯦ ꯍꯧꯖꯤꯛꯀ
ꯑꯣ ꯅꯣꯡ ꯇꯥꯕꯁꯨ ꯅꯨꯡꯉꯥꯏꯕꯅꯦ ꯏꯪ ꯆꯤꯛꯅꯤꯀꯣ ꯑ ꯎꯝ ꯄꯒ ꯍꯥꯏꯔꯕ
ꯏꯪꯕꯁꯨ ꯅꯨꯡꯉꯥꯏꯌꯦꯅꯈꯔ
ꯑꯥꯎ ꯏꯁ ꯋꯥꯏꯍꯦ ꯉꯁꯤꯗꯤ ꯉꯥꯗꯨ꯭ꯔ
ꯍꯣꯏ
ꯎꯝ ꯀꯣꯏ ꯑꯗꯨꯝ ꯌꯦꯟꯖꯥꯡ ꯊꯣꯡꯕ ꯏꯁꯇꯥꯏꯜꯗ ꯑꯗꯨꯝ ꯊꯣꯡꯅꯤꯗ ꯑꯇꯣꯞꯄ ꯏꯁꯇꯥꯏꯜꯗꯤ ꯊꯣꯡꯗꯦꯗ
ꯑꯣ ꯉꯥ ꯈꯛꯇ ꯉꯥ ꯈꯛꯇ ꯑꯗꯨꯝ ꯆꯥꯒꯗꯧꯕ ꯆꯝꯐꯨꯠꯀꯨꯝꯕꯗꯨ ꯌꯥꯎꯔꯣꯏ
ꯑꯗꯨꯒꯨꯝꯕꯗꯤ ꯌꯥꯎꯔꯣꯏ ꯉꯁꯤꯗꯤ ꯅꯨꯡꯉꯥꯏꯅ ꯉꯥ ꯈꯛꯇ ꯑꯗꯨꯝ ꯆꯥꯊꯣꯛꯀꯦ
ꯉꯥ ꯌꯥꯝ ꯆꯥꯅꯤꯡꯕꯒꯤ ꯃꯑꯣꯡꯅꯤꯅꯦ ꯅꯣꯏꯒꯤꯁꯦ
ꯅꯠꯇꯦꯗ ꯌꯥꯝꯗꯦꯕ ꯑꯗꯨꯕꯨ ꯍꯥꯏꯕꯗꯤ ꯐꯖꯅ ꯌꯥꯗ꯭ꯔꯁꯨꯀꯣ ꯐꯖꯅ ꯊꯣꯡꯉꯒ ꯑꯗꯨꯝ ꯆꯥꯒꯦ ꯇꯧ- ꯇꯧꯅꯤꯗ ꯑꯃꯦꯠꯄꯗꯤ ꯑꯗꯨꯝ ꯌꯥꯎꯕꯅꯤꯗ ꯃꯣꯔꯣꯛ ꯑꯃꯦꯠꯄꯗꯤ ꯈꯪꯗꯦ ꯑꯩꯈꯣꯏ ꯏꯃꯨꯡ ꯃꯅꯨꯡꯗꯒꯤ ꯃꯣꯏ ꯆꯝꯐꯨꯠ ꯀꯔꯤꯀ꯭ꯔꯥ ꯑꯇꯣꯞꯄ ꯃꯊꯦꯜ ꯁꯦꯝꯕ꯭ꯔꯥ ꯑꯗꯨꯗꯤ ꯈꯪꯗ꯭ꯔꯦ ꯑꯩꯈꯣꯏꯁꯨ ꯁꯦꯝꯕꯤꯕꯁꯨ ꯌꯥꯏ ꯁꯦꯝꯕꯤꯔꯗꯤ ꯆꯥꯏ ꯁꯦꯝꯕꯤꯗ꯭ꯔꯗꯤ ꯇꯣꯛꯑꯦ
ꯅꯣꯏ
ꯀꯔꯤ-ꯀꯔꯤ-ꯀꯔꯤ ꯊꯕꯛ ꯇꯧꯔ ꯂꯩꯕ꯭ꯔꯥ ꯅꯣꯏꯒꯤ ꯃꯔꯨꯞꯈꯣꯏ ꯅꯣꯏꯗꯤ ꯍꯧꯖꯤꯛ ꯀꯥꯟ
ꯈꯣꯏ ꯍꯟꯗꯛꯗꯤ ꯑꯗꯨꯝ ꯂꯧ ꯆꯠꯄ ꯈꯔꯅꯤꯅ ꯍꯧꯖꯤꯛꯇꯤ ꯂꯧ ꯃꯇꯝꯅꯤꯅꯀꯣ ꯑꯥ ꯍꯧꯔꯦ ꯍꯟꯗꯛꯅ
ꯎꯪ ꯑꯩꯅ ꯐꯖꯅ ꯍꯥꯏꯔꯝꯅꯤꯅꯦ ꯑꯗꯨꯗꯤ ꯂꯧꯒꯤ ꯊꯕꯛꯇꯤ
ꯑꯥ ꯅꯨꯡꯁꯥ ꯅꯨꯡꯁꯥ ꯁꯥꯕ ꯑꯁ ꯅꯨꯡꯁꯥ ꯃꯔꯛ ꯃꯔꯛꯇꯀꯣ ꯂꯧ ꯆꯠꯄꯁꯨ ꯅꯨꯡꯁꯨ ꯅꯨꯡꯉꯥꯏꯕ ꯋꯥꯁꯨ ꯋꯥꯕ
ꯊꯕꯛꯗꯤ ꯇꯧꯗꯕꯁꯨ ꯌꯥꯗꯦꯅ ꯑꯗꯨꯝ ꯊꯕꯛ ꯇꯧꯔꯍꯤꯡ ꯊꯕꯛ ꯇꯧꯗ꯭ꯔꯗꯤ ꯆꯥꯅꯤꯡꯉꯥꯏꯁꯨ ꯂꯩꯇꯦꯅ ꯅꯠꯇ꯭ꯔꯥ
ꯃꯥꯅꯦ ꯃꯥꯅꯦ
ꯊꯕꯗꯤ-ꯊꯕꯗꯤ ꯇꯧꯒꯗ ꯊꯕꯗꯤ ꯇꯧꯒꯗꯧꯕꯅꯤꯍꯦ
ꯑꯥ ꯑꯥ
ꯑꯩꯈꯣꯏꯗꯤ ꯉꯁꯤꯗꯤ ꯊꯕꯛ ꯉꯁꯤꯗꯤ ꯊꯕꯛ ꯆꯠ ꯊꯕꯛ ꯆꯠꯇꯦ ꯑꯩꯈꯣꯏꯗꯤ ꯉꯁꯤ ꯅꯣꯡ ꯇꯥꯕꯒꯤ
ꯑꯥ
ꯑꯗꯨꯒꯤ-ꯑꯗꯨꯒꯤ ꯊꯕꯛ ꯆꯠꯇꯦ ꯑꯩꯈꯣꯏꯗꯤ
ꯍꯌꯦꯡꯗꯤ ꯀꯩ ꯇꯧ ꯍꯌꯦꯡꯗꯤ
ꯍꯌꯦꯡ ꯊꯕꯛ ꯑꯃꯨꯛ ꯆꯠꯀꯅꯤꯗ ꯑꯥ
ꯅꯣꯏ ꯂꯧ ꯆꯠꯄꯗꯨ ꯒ꯭ꯔꯨꯞ ꯒ꯭ꯔꯨꯞ ꯑꯣꯏꯅ ꯆꯠꯕ꯭ꯔ ꯃꯤ ꯀꯃꯥꯏꯅ ꯆꯠꯅꯒꯦ
ꯑꯗꯨꯝ ꯒ꯭ꯔꯨꯄ ꯒ꯭ꯔꯨꯞ ꯆꯠꯅꯩꯗ
ꯃꯔꯨꯞ ꯈꯣꯏꯒ
ꯑ
ꯅꯨꯡꯉꯥꯏ ꯅꯨꯡꯉꯥꯏꯔꯝꯅꯤ ꯑꯩꯈꯣꯏꯁꯨ ꯅꯍꯥꯟ ꯆꯠꯄꯗꯣ ꯑꯗꯨꯃꯥꯏꯅ ꯆꯠꯂꯝꯃꯦ ꯂꯧ ꯆꯠꯄꯁꯨ ꯒ꯭ꯔꯨꯞ ꯒ꯭ꯔꯨꯞ ꯑꯣꯏꯅꯀꯣ
ꯑ ꯅꯨꯡꯉꯥꯏꯕꯤ ꯑꯗꯨ ꯂꯧꯗꯥ
ꯑꯗꯨꯅ ꯅꯨꯡꯉꯥꯏꯁꯨ ꯅꯨꯡꯉꯥꯏꯌꯦꯅ
ꯑ
ꯍꯣꯏ ꯑꯗꯨ ꯅꯣꯏꯁꯨ ꯆꯥꯔꯣ ꯐꯖꯅ ꯊꯥꯎꯉꯒ ꯆꯥꯔꯣ ꯅꯣꯏ ꯋꯥꯔꯝꯃꯅꯤꯅ
ꯑꯣ ꯑꯣ ꯑꯣ